ꯍꯜꯂꯣ
ꯎꯝ ꯍꯜꯂꯣ
ꯑꯣ
ꯍꯜꯂꯣ
ꯑꯣ ꯇꯥꯏꯌꯦ ꯇꯥꯔꯦ
ꯍꯜꯂꯣ
ꯇꯥꯔꯦ ꯇꯥꯔꯦ
ꯇꯥꯕ꯭ꯔꯣ ꯏꯁ ꯍꯧꯌꯦꯅꯦ
ꯇꯥꯗ꯭ꯔꯣ
ꯍꯜꯂꯣ
ꯇꯥꯏꯌꯦ ꯇꯥꯏꯌꯦ
ꯅꯈꯣꯟꯗꯣ ꯌꯥꯝ ꯄꯤꯛ ꯌꯥꯝ ꯁꯣꯟꯅ ꯇꯥꯏ ꯑꯃꯨꯛ
ꯍꯧꯖꯤꯛꯇꯤ
ꯑꯁ ꯌꯥꯝ ꯋꯥꯅ ꯇꯥꯏꯗ
ꯑꯩꯁ ꯀꯩꯔꯣ
ꯑꯥ ꯑꯥ ꯃꯪꯖꯥꯥꯜꯂꯤꯗꯅ ꯑꯩ
ꯇꯥꯗ꯭ꯔꯣ
ꯅꯈꯣꯟꯗꯣ ꯐꯖ ꯅ ꯇꯥꯗꯦ ꯑꯩ ꯁꯤꯒꯨꯝꯕ ꯃꯔꯛ ꯃꯔꯛꯇ ꯑꯗꯨꯝ ꯅꯪꯗꯤ ꯐꯖꯅ ꯇꯥꯕ꯭ꯔꯣ
ꯇꯥꯏ ꯑꯣ ꯐꯖꯅ ꯇꯥꯏ
ꯅꯪꯅ ꯍꯥꯏꯔꯛꯄꯗꯣ ꯑꯩꯗꯤ ꯇꯥꯗꯝꯅꯤꯅ ꯋꯥ ꯌꯥꯝ ꯎꯝ ꯔꯦꯁꯄꯣꯟꯁ ꯄꯤꯕꯗꯨ ꯌꯥꯝ ꯋꯥꯏ ꯍꯥꯏꯕ
ꯑꯩꯉꯣꯟꯗꯗꯤ ꯀꯩꯁꯨ ꯇꯧꯗꯦꯅꯥ
ꯅꯪ ꯅꯪ ꯃꯄꯥꯟꯗ ꯊꯣꯛꯂꯒ ꯂꯥꯎꯅ ꯉꯥꯡꯂꯛꯑꯣ
ꯑꯗꯨꯗꯤ ꯉꯝꯖꯗ꯭ꯔꯦꯍꯦ ꯍꯧꯖꯤꯛꯇꯤ ꯃꯝꯕꯅꯤꯅ
ꯑꯁ ꯅꯪꯅ ꯈꯨꯝꯕꯁꯦ ꯑꯩꯅ ꯌꯥꯝ ꯋꯥꯅ ꯇꯥꯕꯗꯨꯒꯤꯅꯤ
ꯑꯣ ꯑꯩ ꯍꯧꯖꯤꯛꯐꯥꯎ ꯍꯧꯖꯤꯛꯁꯨ ꯀꯟꯅ ꯇꯧꯔꯤꯕꯅꯤ ꯅꯪ ꯇꯥꯗ꯭ꯔꯗꯤ ꯈꯪꯗꯦ
ꯍꯥꯥ
ꯂꯥꯎꯗꯁ꯭ꯄꯤꯀꯔ ꯊꯝ ꯈꯣꯗꯅ ꯀꯣꯗ ꯐꯖꯅ ꯇꯥꯗ꯭ꯔꯗꯤ
ꯀꯩꯕ
ꯇꯥꯗ꯭ꯔꯣ
ꯅꯈꯣꯟꯗꯣ ꯑꯩ ꯇꯥꯗꯦꯕ ꯑꯁꯇꯝ ꯇꯌꯦ ꯑꯝ ꯁꯣ ꯁꯣꯔꯤ
ꯅꯍꯥꯟꯗꯒꯤꯀꯣ ꯎꯝ ꯅꯪꯕꯨ ꯋꯥ ꯉꯥꯡꯅꯤꯡꯉꯒ ꯂꯩꯕꯅꯦ ꯅꯪꯖꯦ ꯌꯥꯝ ꯑꯦꯛꯇꯤꯚ ꯑꯣꯏ ꯍꯥꯏꯕ ꯈꯪꯉꯦꯕ ꯒ꯭ꯔꯨꯞꯇ
ꯑꯣ
ꯑꯗꯒꯤ ꯎꯝ
ꯑꯦ
ꯍꯣꯏ ꯑꯗꯨꯒꯤ ꯅꯪꯕꯨ ꯌꯥꯝ ꯉꯥꯡꯅꯤꯡꯒꯗꯤ ꯂꯩꯕꯅꯦ ꯑꯗꯨꯕꯨ ꯅꯪꯒꯤ ꯅꯈꯣꯟꯗꯣ ꯈꯖꯤꯛ ꯈꯖꯤꯛ ꯇꯥꯏ ꯑꯗꯨ ꯂꯥꯎꯅ ꯉꯥꯡ ꯂꯛꯎ ꯍꯥꯏꯕ
ꯅꯪꯕꯨ ꯍꯥꯏꯔꯒ ꯑꯩꯅ ꯂꯥꯎ ꯂꯥꯎꯅ ꯍꯦꯟꯅ ꯉꯥꯡꯅꯤꯉꯥꯏ ꯇꯧꯋꯦ
ꯑꯩꯗꯤ ꯀꯩꯁꯨ ꯇꯧꯗꯦ ꯅꯪ ꯈꯣꯟꯖꯦꯜꯗꯤ ꯑꯗꯨꯝ ꯅꯣꯔꯃꯦꯜ ꯇꯥꯏꯕ ꯑꯩꯒꯤꯗꯣ ꯀꯃꯥꯏ ꯑꯇꯣꯄꯩꯩꯗꯗꯤ ꯑꯗꯨꯝ ꯍꯥꯏꯗ ꯅꯪꯒꯤꯗꯤ ꯈꯪꯗ꯭ꯔꯤꯗ
ꯆꯥꯛꯆꯥꯥꯕꯣ
ꯑꯧ ꯆꯥꯔꯦ
ꯀꯔꯤ ꯢꯟꯁꯥꯡ ꯆꯥꯒꯦ
ꯏꯁ ꯏꯟꯖꯥꯡꯗꯤ ꯉꯁꯤ ꯑꯥ ꯍꯋꯥꯏ ꯆꯥꯏꯗ
ꯍꯋꯥꯏ
ꯎꯝ ꯍꯣꯏ ꯌꯦꯟꯖꯥꯡꯁꯨ ꯍꯥꯎꯗꯕ ꯉꯥꯛꯇ
ꯑꯩꯈꯣꯏꯁꯨꯅꯦ ꯉꯁꯤ ꯍꯥꯎꯗꯕꯁꯦ ꯑꯩꯗꯤ ꯁꯤꯒꯦꯗꯧꯋꯦ ꯉꯁꯤ ꯅꯨꯃꯤꯠ ꯍꯥꯏꯕꯗꯤ ꯁꯨꯡꯀꯥꯎ ꯀꯥꯎ ꯉꯝꯃꯔꯣꯢ ꯍꯥꯎꯃꯟꯗꯕꯒꯤ
ꯑꯍꯥ ꯑꯍꯥ
ꯑꯩꯈꯣꯏ ꯁꯤ ꯕꯦ ꯕꯦꯛꯒ꯭ꯔꯥꯎꯟ ꯃꯈꯣꯟ ꯇꯥꯕ꯭ꯔꯥ
ꯑꯣ ꯈꯔ ꯈꯔꯗꯤ ꯇꯥꯏ ꯀꯩꯁꯨ ꯀꯥꯟꯗꯦꯗ ꯑꯗꯨ ꯎꯝ
ꯑꯈꯣꯏ ꯑꯁꯤꯗ ꯅꯠꯇꯦ ꯃꯊꯛꯇꯅꯤ ꯑꯩꯈꯣꯏ ꯃꯊꯛꯇ ꯌꯥꯝ ꯀꯔꯤ ꯍꯥꯏꯁꯤꯔꯥ ꯌꯥꯝ ꯎꯄꯥꯛ ꯎꯄꯥꯛꯀꯤ ꯎꯝ ꯑꯩꯈꯣꯏꯒꯤ ꯗꯨꯂꯥꯟ ꯃꯊꯛꯇ ꯎꯄꯥꯛꯅꯤꯅꯀꯣ ꯎꯜ ꯍꯪꯂꯣꯏ ꯑꯁ ꯅꯍꯥꯟꯗꯤ ꯐꯣꯟ ꯇꯧꯕꯁꯨ ꯌꯥꯗꯦ ꯃꯊꯛꯇ ꯑꯉꯥꯡ ꯑꯃ ꯂꯩꯕꯅꯤ ꯌꯥꯝ ꯁꯥꯊꯤꯕ ꯑꯉꯥꯡ ꯑꯃ ꯂꯩꯕ ꯗꯣꯡ ꯗꯣꯡ ꯗꯣꯡ ꯇꯧꯕ ꯑꯁ
ꯪꯍꯥ ꯍꯥ ꯍꯥ ꯁꯥꯊꯤꯕ ꯃꯥꯂꯤꯅꯦ ꯑꯗꯨꯗꯤ ꯅꯤꯡꯉꯥꯏ ꯀꯟꯕ
ꯎꯝ
ꯑꯩꯈꯣꯏꯗꯤ ꯑꯉꯥꯡ ꯂꯩꯇꯕꯅꯤꯅ ꯀꯩꯁꯨ ꯇꯧꯗꯦ ꯍꯥꯍꯥ
ꯍꯥꯥ
ꯑꯉꯥꯡ ꯌꯥꯎꯗꯕꯅꯤꯅ ꯑꯩꯈꯣꯏꯗꯤ ꯀꯩꯁꯨ ꯇꯧꯗꯦꯕ
ꯍꯣꯢ
ꯗꯥꯎꯠ ꯇꯧꯅꯤꯡꯉꯥꯏ ꯃꯤ ꯂꯩꯇꯦꯕ
ꯑꯁꯤ ꯂꯩꯁꯪꯗꯤ ꯆꯠꯄ꯭ꯔꯣ
ꯆꯠꯇꯦꯗ ꯑꯅꯝꯕ ꯆꯠꯇꯦ ꯑꯩ ꯑꯅꯝꯕ ꯆꯠꯇꯦ ꯍꯥꯏꯕꯗꯤ ꯑꯗꯨꯝ ꯎꯝ ꯑꯩꯈꯣꯏꯒꯤ ꯂꯥꯏꯁꯪꯗꯨ ꯌꯥꯝ ꯂꯥꯞꯄꯦꯕ ꯂꯥꯞꯄꯗꯤ ꯒꯥꯔꯤꯅ ꯆꯠꯇ꯭ꯔꯗꯤ ꯑꯗꯨꯝ ꯈꯣꯡꯅ ꯆꯠꯄꯗꯤ ꯑꯁ ꯁꯨꯡꯁ ꯁꯥꯏꯌꯦ ꯑꯗꯨꯁꯨ ꯍꯣꯏ ꯂꯥꯏꯁꯪꯗꯣ ꯎꯝ ꯄꯨꯡ ꯅꯤꯄꯥꯟꯗꯒꯤꯗꯤ ꯍꯧꯕꯅꯦ ꯑꯗꯨ ꯑꯣꯏꯔꯁꯨꯀꯣ
ꯊꯦꯡꯉꯤꯅꯦ ꯑꯗꯨꯗꯤ ꯍꯧ
ꯑꯉꯥꯡꯁꯨ ꯑꯉꯥꯡ ꯑꯣꯏꯁꯨ ꯌꯥꯎꯕ ꯃꯣꯏꯒꯤ ꯁꯦꯝ ꯁꯥꯕꯗ ꯑꯁ ꯉꯟꯅ ꯆꯠꯀꯦ ꯍꯥꯏꯔꯁꯨ ꯉꯝꯗꯦ ꯍꯧꯒꯠꯂꯒ ꯄꯨꯡ ꯃꯉꯥꯗ ꯍꯧꯒꯠꯂꯒ ꯑꯗꯨꯝ ꯁꯦꯝ ꯁꯥꯔꯁꯨ ꯁꯪꯗꯦꯗ ꯁꯟꯗꯦ ꯍꯥꯏꯕꯗꯤ ꯃꯇꯝ ꯆꯥꯅ ꯌꯧ
ꯑꯩꯁꯨ ꯉꯁꯤ ꯆꯠꯀꯦ ꯇꯧꯕꯅꯦ ꯑꯁ ꯍꯧꯒꯠꯄ ꯉꯝꯗꯕ ꯑꯗꯣ ꯕꯣꯜꯁꯨ ꯌꯦꯡꯅꯤꯡꯕ
ꯅꯪꯗꯤ ꯀꯔꯤ ꯃꯊꯦꯜ ꯆꯥꯔꯕꯣ
ꯑꯩꯁꯤꯔꯣ ꯍꯋꯥꯏ ꯆꯥꯔꯦ
ꯑꯣ ꯍꯪꯈ꯭ꯔꯦꯀꯣ ꯀꯥꯎꯕꯨ ꯀꯥꯎꯋꯦꯍꯦ
ꯀꯩꯁꯨ ꯀꯥꯏꯗ ꯑꯗꯨꯝ ꯍꯪꯉꯣ ꯑꯩꯁꯨ ꯀꯣꯜ ꯇꯧꯕꯗ ꯑꯗꯨꯝ ꯍꯪꯕꯅꯦ ꯈ꯭ꯔ ꯈ꯭ꯔꯗꯤꯗꯤ ꯀꯥꯎꯕꯅꯦꯕ ꯑꯩꯖꯨ
ꯍꯣꯏꯅꯦ ꯑꯗꯨꯝ ꯍꯪꯒ ꯍꯦꯛꯇ ꯀꯥꯎꯋꯦ ꯍꯥꯏꯕ ꯉꯥꯡꯐꯝ ꯂꯩꯇꯕꯅꯤꯅ ꯑꯗꯨꯝ ꯆꯠꯆꯔꯕ ꯉꯪꯕꯗ ꯁꯤꯒꯦ ꯇꯧꯌꯦ
ꯑꯗꯨꯝ ꯍꯪꯒꯗꯕꯅꯦ ꯑꯩꯅꯤ ꯀꯥꯏ ꯆꯠꯀꯦꯔꯣ
ꯑꯁ ꯀꯔꯤꯕꯨ ꯆꯠꯂꯨꯅꯤ ꯌꯨꯝꯗ ꯂꯩꯇ꯭ꯔꯗꯤ ꯑꯩꯗꯤ ꯌꯨꯝꯗ ꯂꯩꯕ ꯊꯕꯛ ꯈꯛꯇꯅꯤ ꯎꯝ
ꯑꯩꯁꯨ ꯌꯨꯝꯗ ꯑꯗꯨꯝ ꯂꯩꯗ ꯎꯝ
ꯉꯁꯤꯗꯤ ꯑꯩ ꯆꯠꯄ ꯌꯥꯕ ꯆꯠꯂꯦ ꯒ꯭ꯔꯨꯞꯇꯁꯨ ꯑꯦꯅꯤ ꯋꯥꯟ ꯑꯦꯅꯤ ꯋꯥꯟ ꯊꯥꯒꯠꯇ꯭ꯔꯦ ꯑꯩꯗꯤ
ꯑꯩꯗꯤ ꯒ꯭ꯔꯨꯞꯇ ꯑꯗꯨꯝ ꯑꯦꯇꯦꯛ ꯇꯧꯕ ꯈꯪꯗꯦ
ꯍꯥꯥ
ꯀꯔꯤꯁꯨ ꯇꯧꯅꯤꯡꯉꯥꯏꯁꯨ ꯂꯩꯇꯕ ꯑꯗꯨꯒꯤ
ꯎꯝ ꯌꯨꯝꯗ ꯂꯩꯍꯥꯏꯕ ꯋꯥꯅꯤꯗ
ꯎꯝ
ꯑꯗꯨꯝ ꯋꯥꯠꯇꯦ ꯊꯕꯛꯇꯤ ꯀ꯭ꯔꯤ ꯀꯔꯤꯅꯣ ꯑꯗꯨꯝ ꯇꯧꯕꯗ ꯎꯝ ꯕꯣꯜ ꯐꯥꯎ ꯌꯦꯡꯕ ꯐꯖꯅ ꯐꯪꯗꯦ ꯑꯌꯨꯛ ꯍꯦꯛ ꯍꯧꯒꯠꯂꯛꯑꯅꯤ ꯊꯕꯛ ꯊꯕꯛ ꯈꯛꯇ
ꯕꯣꯜꯁꯦ ꯐꯥꯏꯅꯦꯜ ꯑꯣꯏꯅ ꯌꯦꯡꯅꯤꯡꯉꯦ ꯍꯧꯖꯤꯛꯇꯤ ꯐꯖꯗꯦꯕ
ꯍꯥꯥ
ꯍꯧꯖꯤꯛꯀꯤꯗꯤ ꯍꯧꯖꯤꯛ ꯁꯅꯥꯔꯤꯗꯨꯗꯤ ꯐꯖꯗꯦꯕ ꯕꯣꯜꯗꯣ
ꯍꯧꯖꯤꯛ ꯇꯥꯗ꯭ꯔꯤꯅ ꯈꯣꯟ ꯍꯦꯟꯅ ꯀꯟꯅ ꯉꯥꯡꯂꯛꯑꯣꯕ
ꯍꯜꯂꯣ ꯍꯜꯂꯣ ꯍꯜꯂꯣ ꯇꯥꯔꯕꯣ
ꯀꯩꯕ
ꯐꯥꯏꯅꯦꯜ ꯑꯣꯏꯅ ꯌꯦꯡꯅꯤꯡꯉꯦꯕ ꯕꯣꯜꯗꯣ
ꯐꯥꯏꯅꯦꯜ
ꯑꯧ
ꯀꯟꯅ ꯉꯥꯡꯂꯛꯑꯣ ꯍꯧꯖꯤꯛꯇꯤ ꯇꯥꯔꯝꯃꯒ ꯀꯩꯅꯣ ꯅꯨꯈꯣꯟꯗꯣ ꯆꯩ ꯆꯥꯅꯤꯀꯣ
ꯑꯩꯅꯔꯣ ꯑꯗꯨꯕꯨ
ꯂꯨꯟꯗꯪ ꯄꯥꯏꯔꯒ ꯂꯥꯛꯀꯅꯤ ꯑꯩ
ꯅꯪ ꯅꯦꯋꯥꯛꯅ ꯑꯣꯏꯔꯝꯅꯤ ꯑꯩꯒꯤꯗꯤ ꯀꯩꯁꯨ ꯀꯥꯏꯗꯦ
ꯅꯪꯗꯤ ꯐꯖꯅ ꯇꯥꯔꯝꯒꯅꯤ ꯑꯩꯒꯤ ꯈꯣꯟꯗꯣ ꯑꯩꯗꯤ ꯅꯪꯉꯣꯟꯗ ꯇꯥꯗꯦꯕ ꯅꯣꯏ ꯀꯟꯅ ꯀꯟꯅ ꯉꯥꯡꯂꯛꯑꯣ ꯑꯗꯨ ꯑꯣꯏꯗꯤ ꯅꯪ ꯃꯄꯥꯟꯗ ꯊꯣꯛꯑꯒ ꯐꯖꯅ ꯉꯥꯡꯂꯛꯑꯣ
ꯃꯄꯥꯟꯗꯒ ꯂꯥꯏꯔꯤ ꯍꯧꯖꯤꯛ ꯃꯝꯃꯦꯕ ꯀꯥꯡ ꯌꯥꯝꯃꯦꯕ
ꯅꯨꯄꯥ ꯊꯣꯛꯇꯦꯍꯦ
ꯇꯥꯏꯗꯒꯤ ꯅꯨꯄꯥꯅꯣ ꯌꯥꯝ ꯐꯠꯇꯦ ꯃꯇꯝ ꯍꯥ ꯍꯥ
ꯀꯤꯕ꯭ꯔꯣ ꯌꯨꯡ ꯌꯨꯡꯍꯥꯡꯅꯤꯉꯥꯏ ꯀꯤꯕ ꯈꯣꯏꯗꯨꯔꯣ
ꯅꯠꯇꯦꯍꯦ ꯑꯗꯨꯗꯤ ꯅꯪ ꯑꯣꯏꯔꯝꯃꯅꯤ ꯑꯗꯨꯗꯤ
ꯑꯁꯦꯡꯕ ꯑꯩꯗꯤ ꯀꯤꯌꯦ
ꯀꯩꯒꯤꯔ ꯌꯥꯝ ꯀꯤꯒꯟꯕꯁꯨ ꯐꯠꯇꯕꯅꯦ ꯉꯥꯏꯈꯣꯡꯒꯇꯤꯅ ꯁꯥꯎꯕ ꯑꯥ ꯁꯣꯏꯒ꯭ꯔꯦ ꯑꯗꯨꯗꯤ ꯑꯥ
ꯑꯩꯁꯦ ꯀꯩꯅꯣ ꯐꯦꯟꯒꯤ ꯃꯈꯣꯟ ꯇꯥꯕ꯭ꯔꯥ ꯌꯥꯝ ꯀꯟꯅ
ꯀꯟꯅꯗꯤ ꯇꯥꯗꯦꯅ ꯈꯔꯗꯤ ꯇꯥꯏ ꯑꯧꯖꯤꯛꯇꯤ ꯇꯥꯗ꯭ꯔꯦꯗ ꯀꯩꯁꯨ ꯀꯥꯏꯗꯕꯅꯦ ꯑꯗꯨꯒꯨꯝꯕꯗꯤ ꯑ ꯀꯩꯁꯨ ꯀꯥꯏꯗꯕꯅꯦꯕ
ꯑꯣ ꯀꯥꯏꯗꯤ ꯀꯥꯏꯗꯦ ꯑꯗꯣ ꯃꯤꯅꯦ ꯑꯣ ꯐꯣꯟꯗꯣ ꯑꯗꯨꯝ ꯍꯦꯛ ꯇꯧꯕ ꯀꯥꯟꯗ ꯑꯁ ꯅꯪꯒꯤ ꯅꯪ ꯀꯔꯤ ꯀꯔꯤ ꯃꯈꯣꯟꯅꯣ ꯍꯦꯛꯇ ꯍꯥꯏꯑꯦꯕ ꯐꯦꯟꯗꯣ ꯑꯗꯨꯝ ꯎꯝ ꯍꯥꯏꯗꯤ ꯑꯥꯐꯇꯔꯅꯨꯟ ꯄꯨꯡ ꯏꯂꯚꯦꯟ ꯇꯨꯋꯦꯜꯐ ꯑꯗꯨꯋꯥꯏꯗ ꯑꯗꯨꯝ ꯄꯨꯡ ꯑꯅꯤ ꯑꯍꯨꯝ ꯑꯗꯨꯋꯥꯏꯐꯥꯎ ꯑꯗꯨꯝ ꯇꯧꯋꯦ ꯑꯗꯨꯒ ꯑꯗꯨꯗ ꯑꯩ ꯁꯪꯗ꯭ꯔꯦ ꯑꯗꯨꯒ ꯍꯧꯖꯤꯛ ꯑꯁꯤꯒꯨꯝꯕ ꯃꯇꯝ ꯅꯠꯇ꯭ꯔꯗꯤ ꯌꯥꯗꯕ ꯑꯗꯨꯒꯤ ꯐꯦꯟꯗꯣ ꯑꯩꯅ ꯄꯣꯊꯥꯕ ꯃꯇꯝꯅꯠꯇ꯭ꯔꯗꯤ ꯌꯥꯗꯦꯕ ꯑꯗꯨ ꯐꯦꯟꯗꯣ ꯎꯪꯗ꯭ꯔꯗꯤ ꯗꯣ ꯌꯥꯝ ꯁꯥꯔꯦꯕ
ꯏꯁ ꯅꯨꯡꯗꯥꯡꯗꯁꯨ ꯁꯥꯔꯗꯤ ꯂꯣꯏꯔꯦꯍꯦ
ꯁꯥꯏꯌꯦ ꯑꯩꯈꯣꯏ ꯔꯨꯝꯗꯣ ꯎꯝ ꯑꯥ ꯀꯔꯤ ꯍꯥꯏꯁꯤꯔꯥ ꯅꯨꯡꯊꯤꯟꯕꯨꯗꯤ ꯅꯨꯡꯊꯤꯟ ꯍꯥꯏꯕ ꯀꯔꯤ ꯍꯥꯏꯁꯤꯔꯥ ꯎꯝ ꯑꯌꯨꯛ ꯍꯦꯛ ꯍꯧꯒꯠꯂꯛ ꯍꯥꯄꯒ ꯑꯗꯨꯗꯤ ꯑꯗꯨꯝ ꯏꯪꯒꯅꯤ ꯐꯦꯟ ꯊꯥꯔꯁꯨ ꯑꯗꯨꯝ ꯏꯪꯉꯦ ꯑꯗꯨꯒ ꯎꯝꯝ ꯄꯨꯡ ꯑꯍꯨꯝ ꯃꯔꯤ ꯃꯈꯥꯏꯒꯨꯝꯕ ꯑꯗꯨꯝ ꯌꯧꯕꯀꯥꯟꯗꯗꯤ ꯑꯣꯝ ꯆꯥꯛ ꯅꯕꯗꯣ ꯑꯃꯨꯛ ꯆꯥꯛ ꯅꯕꯗꯣ ꯑꯗꯨꯝ ꯍꯧꯋꯦꯕ ꯍꯥꯏꯗꯤ ꯑꯈꯣꯏ ꯃꯊꯛꯇ ꯃꯊꯛꯇꯁꯨ ꯑꯗꯨꯝ ꯀꯥꯗ ꯂꯩꯔꯦ ꯑꯗꯨꯒꯤ ꯃꯟꯗꯣ ꯑꯩꯈꯣꯏꯗ ꯎꯞ ꯇꯥꯛꯃꯤꯅꯨꯀꯣ ꯑꯗꯨꯒꯤ ꯃꯅꯤꯡ ꯀꯥꯔꯛꯑꯅꯤ ꯑꯗꯨ ꯅꯨꯡꯁꯤꯠ ꯆꯪꯗꯕꯗꯨꯒ ꯋꯤꯟꯗꯣ ꯂꯩꯔꯁꯨ ꯑꯁꯤ ꯋꯤꯟꯗꯣꯒꯤ ꯍꯦꯛ ꯃꯅꯥꯛꯇ ꯌꯨꯝ ꯑꯃ ꯂꯩꯕꯗꯣ ꯋꯤꯟꯗꯣꯁꯨ ꯄꯥꯜ ꯑꯩ ꯍꯥꯏꯕ ꯋꯥꯅꯤ ꯋꯤꯟꯗꯣꯁꯨ ꯅꯨꯡꯁꯤꯠ ꯆꯪꯗꯕ ꯋꯤꯟꯗꯣꯅꯦꯕ
ꯁꯦꯝꯕꯗ ꯈꯔ ꯁꯣꯏꯕ ꯑꯣꯏꯔꯝꯅꯤ ꯑꯗꯨꯗꯤ
ꯍꯥꯥ
ꯁꯦꯝꯕꯗ ꯈꯔ ꯁꯣꯏꯕ ꯑꯣꯏꯔꯝꯅꯤꯅ ꯑꯗꯨꯗꯤ
ꯎꯝ ꯑꯩꯈꯣꯏ ꯎꯝ ꯍꯣꯏ ꯁꯦꯝꯕꯗ ꯁꯣꯏꯕ ꯑꯣꯏꯔꯝꯅꯤ ꯍꯥꯏꯕꯁꯨ ꯁꯨ ꯌꯥꯢ ꯍꯥꯏꯕꯗꯤ ꯑꯩꯈꯣꯏꯁꯦ ꯎꯝ ꯀꯔꯤ ꯍꯥꯏꯁꯤꯔ ꯂꯝꯗꯣ
ꯎꯝ
ꯑꯩꯈꯣꯏꯒꯤ ꯎꯝ ꯂꯝꯗꯨꯗ ꯑꯥ ꯑꯩꯈꯣꯏꯒꯤ ꯍꯦꯛ ꯃꯅꯥꯛꯇꯨꯗ ꯑꯗꯨꯝ ꯂꯩꯐꯝ ꯑꯃ ꯕꯔꯥ ꯑꯣꯏꯅ ꯂꯣꯏꯅ ꯀꯥꯗꯨꯁꯨ ꯎꯄꯥꯛꯀꯤ ꯀꯥꯗꯨꯁꯨ ꯂꯣꯏꯅ ꯕꯔꯥ ꯑꯣꯏꯅ ꯑꯁꯤ ꯃꯈꯥꯗꯁꯨ ꯕꯔꯥ ꯑꯣꯏꯅ ꯂꯩꯕꯅꯦ ꯑꯗꯨ ꯃꯣꯏꯗꯣ ꯂꯩꯔꯔꯣꯏ ꯍꯥꯏꯅ ꯑꯩꯈꯣꯏꯅ ꯂꯩꯕꯦꯕ ꯑꯗꯨ ꯂꯩꯕꯗꯨ ꯗ ꯑꯩꯈꯣꯏꯒꯤ ꯖꯨ ꯑꯣꯏꯅ ꯑꯗꯨꯝ ꯁꯥꯗꯣꯛꯄ ꯑꯗꯨ ꯁꯥꯗꯣꯛꯄꯒꯤ ꯑ ꯀꯔꯤ ꯍꯥꯏꯁꯤꯔ ꯒꯦꯞ ꯂꯩꯇꯕꯗꯣ ꯔꯨꯝꯗꯣ ꯅꯂꯥ ꯈꯛꯇꯅ ꯑꯣꯏꯔꯁꯨ ꯈꯥꯏꯔꯗꯤ ꯐꯕ ꯈꯥꯏꯗꯦ ꯍꯦꯛ ꯈꯪꯗꯣꯛꯄ ꯔꯨꯝ ꯑꯃ ꯂꯩꯔꯝꯃꯦ
ꯑꯗꯨꯅ ꯍꯦꯟꯅ ꯐꯠꯇ꯭ꯔꯣ
ꯏꯊꯟꯇ ꯍꯥꯏꯔꯒ ꯁꯤꯒꯤꯗꯧ ꯋꯦ ꯅꯣ
ꯉꯥꯡꯉꯣ ꯀꯩꯁꯨ ꯀꯥꯢꯗꯦ ꯍꯝ
ꯉꯁꯤ ꯎꯝ ꯄꯨꯡ ꯀꯌꯥꯗ ꯕꯣꯜ ꯂꯩꯒꯦ
ꯑꯥ ꯉꯁꯤꯗꯤ ꯂꯩꯇ꯭ꯔꯦꯗ ꯉꯁꯥꯏ ꯑꯌꯨꯛꯇꯣ
ꯍꯣꯔꯦꯟ ꯄꯨꯡ ꯀꯌꯥꯗ ꯂꯩꯒꯦ ꯍꯥꯏꯕ
ꯍꯣꯔꯦꯟꯗꯤ ꯂꯩꯇ꯭ꯔꯦꯕ ꯍꯌꯦꯡ ꯑꯃꯨꯛ ꯂꯩꯔꯦ ꯑꯣ ꯍꯌꯦꯡ ꯑꯃꯨꯛ ꯂꯩꯌꯦ ꯎꯝ
ꯀꯟꯅ ꯉꯥꯡꯂꯛꯑꯣ ꯅꯈꯣꯟꯗꯨ
ꯍꯌꯦꯡꯀꯣ ꯑꯩ ꯀꯟꯅ ꯉꯥꯡꯉꯛꯄꯅꯦ ꯀꯔꯤꯔꯥ ꯅꯪ ꯇꯥꯗꯕ꯭ꯔꯥ
ꯇꯨ ꯇꯨ ꯇꯥꯔꯦ ꯇꯨ